ꯍꯜꯂꯣ ꯑꯥ ꯇꯥꯏꯌꯦꯀꯣ ꯑꯣꯖꯥ ꯒꯨꯗ ꯃꯣꯔꯅꯤꯡ ꯒꯨꯗ ꯃꯣꯔꯅꯤꯡ
ꯍꯣꯏ ꯆꯥꯛ ꯆꯥꯔꯕꯣ
ꯆꯥꯛ ꯆꯥꯛ ꯕ꯭ꯔꯦꯛ ꯆꯥꯛꯇꯤ ꯆꯥꯗ꯭ꯔꯤ ꯕ꯭ꯔꯦꯛꯐꯥꯁꯇꯣ ꯈꯔ ꯍꯦꯕꯤ ꯑꯣꯏꯔꯦ ꯉꯁꯤ ꯑꯗꯨꯅꯒꯣ ꯍꯣꯔꯦꯟ ꯀꯣꯟꯅ ꯆꯥꯔꯒꯦ
ꯍꯣꯏ ꯑꯗꯨꯝ ꯈꯔ ꯇꯥꯏꯃꯤꯡꯗꯣ ꯐꯔꯛ ꯇꯥꯔꯕꯀꯣ ꯑꯗꯨꯅ ꯑꯁꯣꯝ ꯗꯣꯝꯗꯤ ꯆꯥꯕꯤꯔꯕꯣ
ꯑꯩ ꯆꯥꯔꯦ ꯍꯣꯏ ꯖꯤꯛꯇꯪ ꯆꯥꯕ ꯂꯣꯏꯕꯗ ꯉꯥꯏꯔꯤꯌꯦ
ꯀꯔꯤ ꯌꯦꯟꯁꯥꯡ ꯆꯥꯔꯒꯦ ꯉꯁꯤꯗꯤ
ꯁꯧꯒ꯭ꯔꯤ ꯀꯥꯡꯁꯣꯏꯅꯦ ꯑꯗꯨꯒꯥ ꯚꯦꯅꯤꯡ ꯇꯝꯗꯨꯏꯒꯥ ꯃꯣꯔꯣꯛ ꯅꯍꯥꯒ ꯇꯧꯕꯗ ꯃꯦꯠꯂꯥ ꯆꯥꯏ
ꯑꯣ ꯍꯥꯎꯔꯝꯒꯅꯦ ꯑꯗꯨꯗꯤ ꯆꯥꯛ ꯆꯪꯕ ꯑꯥꯏꯇꯦꯝꯁꯅꯤꯅꯦ
ꯍꯣꯏ ꯁꯥ ꯁꯥꯔꯖꯨ ꯁꯥꯌꯦ ꯆꯥꯛ ꯆꯤꯡꯕꯀꯣ
ꯎꯝ ꯃꯥꯅꯦ ꯃꯥꯅꯦ ꯎꯝ ꯋꯦꯗꯔꯗꯤ ꯅꯨꯡꯉꯥꯏꯌꯦ ꯉꯁꯤꯗꯤꯀꯣ ꯅꯣꯏ ꯑꯗꯣꯝꯗ ꯀꯃꯥꯏ ꯇꯧꯒꯦ ꯑꯩꯈꯣꯏꯗꯗꯤ ꯋꯦꯗꯔ ꯅꯨꯡꯉꯥꯏꯔꯦ ꯎꯝ ꯑꯗꯣ ꯍꯧꯖꯤꯛꯁꯦ ꯕꯣꯜ ꯁꯥꯟꯅꯒꯦꯅ ꯂꯥꯛꯑꯝꯕ ꯑꯩꯈꯣꯏ ꯇ꯭ꯔꯐꯇꯅꯦꯕ ꯍꯧꯖꯤꯛ ꯂꯩꯔꯤꯖꯦꯀꯣ ꯇ꯭ꯔꯐꯇꯅꯦꯕꯀꯣ ꯑꯗꯣ ꯃꯤꯗꯣ ꯈꯔ ꯃꯤꯗꯣ ꯈꯔ ꯂꯥꯛꯅꯗꯕ ꯉꯥꯏꯔꯤꯕꯀꯣ ꯎꯝ ꯋꯦꯗꯔꯗꯤ ꯄꯥꯔꯐꯦꯛ ꯇꯥꯔꯦꯍꯦ ꯉꯁꯤ
ꯃꯥꯅꯦ ꯑꯗꯣ ꯉꯜꯂꯦꯍꯦ ꯉꯁꯤ ꯇ꯭ꯔꯞꯇ ꯕꯣꯜ ꯁꯟꯅꯕꯁꯦ
ꯍꯣꯏ ꯑꯗꯨꯝ ꯉꯔꯥꯡ ꯑꯍꯤꯡꯒꯤ
ꯁꯦꯗꯨꯜ ꯇꯧꯕꯗꯣ ꯌꯥꯗꯕꯩꯒꯤꯀꯣ ꯉꯁꯤ ꯇꯧꯔꯁꯦꯅ ꯊꯝꯕꯀꯣ
ꯎꯝ
ꯑꯗꯨꯒꯤꯅꯤꯗ ꯑꯗꯣ ꯋꯦꯗꯔꯗꯤ ꯅꯨꯡꯉꯥꯏꯔꯦ ꯑꯗꯣ ꯉꯁꯤ ꯅꯨꯡꯉꯥꯏꯇꯕ ꯍꯥꯏꯕꯕꯨ ꯑꯌꯨꯛ ꯃꯦꯠꯁ ꯌꯦꯡꯍꯧꯗꯕꯗꯣ ꯅꯣꯏ ꯌꯦꯡꯕ꯭ꯔꯥ ꯃꯦꯠꯁ
ꯀꯔꯝꯕ ꯄꯣꯔꯇꯨꯒꯜꯒꯤꯔꯥ ꯑꯥꯔꯖꯦꯟꯇꯤꯅꯥꯒꯤꯔꯥ
ꯑꯅꯤꯃꯛꯀꯤꯗꯣ
ꯌꯦꯡꯉꯥ ꯑꯁ ꯄꯣꯔꯇꯨꯒꯜꯁꯦ ꯑꯁꯦꯡꯕꯅ ꯒ꯭ꯌꯥꯟ ꯇꯥꯗ꯭ꯔꯦꯗ ꯁꯅꯥꯕꯁꯦ ꯌꯥꯝ ꯌꯥꯝ ꯅꯣꯞꯄꯤꯗ
ꯑꯣ ꯈꯪꯗ꯭ꯔꯦꯅꯦ ꯃꯣꯏꯁꯦ ꯑꯩꯈꯣꯏꯅꯗꯤ ꯀꯪꯅꯤꯡꯕ ꯑꯗꯣ ꯈꯪꯗ꯭ꯔꯦ
ꯀꯔꯤ ꯍꯥꯏꯁꯤꯔꯥ ꯑꯈꯣꯏ ꯐꯥꯎ ꯍꯦꯟꯅ ꯐꯖꯔꯝꯕꯅꯤꯗ
ꯕꯣꯜꯣ ꯀꯟꯇ꯭ꯔꯣꯜ ꯂꯧꯕ ꯍꯩꯇꯦ ꯄꯣꯔꯇꯨꯒꯜꯈꯣꯏꯗꯣ
ꯃꯣꯏꯖꯦ ꯀꯟꯗꯤ ꯌꯥꯗꯤ ꯌꯥꯕꯅꯦ ꯃꯇꯝ ꯑꯃꯗꯗꯤ ꯑꯗꯣ ꯈꯪꯗꯦꯅꯦ ꯅꯔꯚ꯭ꯁ ꯀꯥꯔꯤꯔꯥ ꯅꯠꯇ꯭ꯔꯒ ꯀꯔꯤꯅꯣ ꯒ꯭ꯌꯥꯟ ꯃꯣꯏ ꯃꯁꯦꯝ ꯌꯥꯅꯗ꯭ꯔꯦꯔ
ꯔꯨꯅꯥꯗꯣꯁꯨꯒꯣꯜꯁꯨ ꯆꯟ ꯑꯦ ꯑꯗꯨꯒ ꯀꯣꯂꯣꯝꯕꯤꯌꯥꯗꯣ ꯂꯣꯏꯔꯝꯗꯥꯏꯗꯀꯣ ꯄ꯭ꯔꯣꯇꯨꯒꯜꯕꯨ ꯁꯅꯥꯕꯗ ꯎꯝ ꯑꯩꯠꯇꯤ ꯁꯚꯦꯟ ꯑꯩꯠꯇꯤ ꯑꯩꯠ ꯑꯁꯤ ꯑꯗꯨꯒꯤ ꯃꯤꯅꯤꯠꯇ ꯃꯥꯜꯂꯦ ꯀꯣꯂꯝꯕꯤꯌꯥꯅ ꯒꯣꯜꯗꯣ ꯀꯣꯔ ꯇꯧꯋꯦꯕ ꯈꯪꯕ꯭ꯔ ꯑꯣꯐ ꯁꯥꯏꯠ ꯇꯥꯕ ꯅꯠꯇ꯭ꯔꯗꯤꯀꯣ ꯌꯥꯝ ꯊꯤꯒꯗꯕꯅꯦ ꯍꯣꯏ ꯅꯠꯇ꯭ꯔꯗꯤ ꯌꯥꯝ ꯊꯤꯒꯗꯕꯅꯦ ꯄꯣꯔꯇꯨꯒꯜꯈꯣꯏꯗꯣ ꯖꯤꯔꯣ ꯖꯤꯔꯣꯗ ꯀꯩꯅꯣ ꯇꯧꯕꯅꯦ
ꯑꯁ ꯈꯪꯗ꯭ꯔꯗ ꯑꯁ ꯃꯣꯏꯒꯤꯁꯦ ꯑꯩꯗꯤ ꯌꯦꯡꯍꯧꯗꯕꯀꯣ ꯑꯗꯣ ꯃꯦꯁꯤ ꯃꯦꯁꯤꯒꯤ ꯃꯦꯁꯇꯨꯗꯤ ꯂꯣꯏꯔꯝꯗꯥꯏꯗꯤ ꯌꯦꯡꯉꯦ
ꯑꯥꯔꯖꯦꯟꯇꯤꯅ ꯑꯩ ꯈꯪꯗꯦꯗ ꯑꯩ ꯄꯣꯔꯇꯨꯒꯜ ꯁꯞꯄꯣꯔꯠ ꯇꯧꯋꯦ ꯑꯗꯨꯕꯨ ꯈꯪꯗꯦꯗ ꯍꯟꯗꯛꯀꯤꯁꯦ ꯕꯤꯠ ꯌꯥꯎꯔꯛꯇ꯭ꯔꯦꯗ ꯔꯣꯅꯥꯜꯗꯣ ꯃꯁꯛ ꯈꯣꯏꯗꯣ ꯎꯔꯒ
ꯑꯣꯏꯔꯣ ꯌꯣ ꯋꯥꯁꯨ ꯋꯥꯁꯤꯜꯂꯛ ꯍꯥꯏꯗꯤ ꯑꯍꯟꯁꯨ ꯑꯣꯏꯁꯜꯂꯛꯑꯕꯅꯤꯅꯀꯣ ꯍꯟꯗꯛꯇ ꯑꯔꯣꯏꯕ ꯑꯣꯏꯔꯅꯤꯅ ꯄꯣꯔꯇꯨꯒꯜ ꯁꯞꯄꯣꯔꯠ ꯇꯧꯕꯗꯥꯏ ꯑꯩꯈꯣꯏꯁꯨ ꯃꯥꯅ ꯑꯃꯨꯛ ꯊꯣꯛꯈ꯭ꯔꯅꯤ ꯑꯗꯨꯗꯤ ꯑꯗꯨꯝ ꯂꯣꯏꯔꯦ ꯄꯣꯔꯇꯨꯒꯜꯒꯤ ꯁꯤꯌꯥꯔꯗꯤ ꯑꯗꯨꯝ ꯂꯣꯏꯔꯦ
ꯎꯝ
ꯑꯗꯣ ꯃꯤ ꯃꯦꯁꯤꯗꯤ ꯑꯍꯟ ꯑꯣꯏꯁꯜꯂꯛꯑꯁꯨ ꯑꯁ ꯐꯣꯝꯗ ꯂꯩꯔꯤꯅꯦ ꯃꯥꯗꯤ ꯍꯣꯏ ꯆꯦꯟꯕꯕꯨꯗꯤ ꯀꯌꯥ ꯑꯣꯏꯗ꯭ꯔꯦ ꯑꯗꯨ ꯑꯣꯏꯔꯖꯨꯀꯣ ꯃꯥꯒꯤ ꯇꯤꯝꯃꯦꯠꯇꯁꯨ ꯐꯖꯔꯤꯕ ꯃꯣꯏ ꯑꯗꯨꯒ ꯃꯥꯁꯨ ꯌꯥꯔꯤꯅ ꯑꯗꯨꯝ ꯃꯥꯗꯤ
ꯌꯥꯔꯤꯌꯦ ꯑꯗꯨꯗ ꯗꯤꯃꯔꯤꯌꯥꯒ ꯑꯃꯨꯛ ꯌꯥꯎꯔꯗꯤ ꯍꯦꯟꯅ ꯅꯨꯡꯉꯥꯏ
ꯍꯣꯏ ꯑꯁ ꯑꯩ ꯈ꯭ꯋꯥꯏ ꯅꯨꯡꯉꯥꯏꯇꯕꯖꯦ ꯗꯤꯃꯔꯤꯌꯥ ꯌꯥꯎꯗꯕꯗꯣ ꯃꯥꯁꯤ ꯏꯟꯇꯔꯅꯦꯁꯅꯦꯜꯗꯒꯤ ꯔꯤꯇꯥꯌꯔ ꯇꯧꯈ꯭ꯔ ꯃꯥꯜꯂꯦ ꯊꯣꯛꯈ꯭ꯔ ꯃꯥꯜꯂꯦ
ꯇꯧꯒ꯭ꯔꯦ ꯃꯥ ꯍꯣꯏ ꯔꯤꯇꯥꯔ ꯇꯧꯒ꯭ꯔꯦ ꯍꯣꯏ ꯂꯤꯛꯇꯁꯨ ꯌꯥꯎꯗꯕ ꯎ ꯅꯦ ꯌꯥꯎꯕ ꯎꯗ꯭ꯔꯦ
ꯑꯣ
ꯑꯩ ꯍꯧꯖꯤꯛ ꯇꯧꯁꯦ ꯍꯥꯏꯔꯗꯤꯀꯣ ꯄꯣꯔꯇꯨꯒꯜꯂꯤ ꯍꯧꯔꯒꯗꯤ ꯂꯩꯔꯒꯗꯤ ꯑꯗꯨꯝ ꯄꯣꯔꯇꯨꯒꯥꯜꯕꯨꯗꯤ ꯁꯞꯄꯣꯔꯠ ꯇꯧꯅꯤ ꯍꯥꯏꯕꯗꯤ ꯑꯗꯨꯝ ꯐꯦꯟ ꯑꯣꯏꯕꯅꯤꯅ ꯀꯣ ꯔꯣꯅꯥꯜꯗꯣꯒꯤ ꯑꯗꯨ ꯄꯣꯔꯇꯨꯒꯜ ꯈꯣꯏ ꯀꯩꯅꯣ ꯇꯧꯔꯒꯗꯤ ꯑꯥꯔꯖꯦꯟꯇꯤꯅꯥ ꯐ꯭ꯔꯥꯟꯁ ꯁꯄꯦꯟ ꯁꯤ ꯑꯍꯨꯝꯗ ꯂꯩ
ꯑꯩꯁꯨ ꯊꯥꯖꯩ ꯃꯣꯏꯁꯦ ꯖꯔꯃꯅꯤꯗꯤ ꯀꯃꯥꯏꯟ ꯇꯧꯒꯦ ꯖꯔꯃꯅꯤ
ꯖꯔꯃꯅꯤꯖꯨ ꯑꯗꯨꯝ ꯌꯥꯏꯗ ꯑꯩ ꯀꯅꯥꯒꯥꯔ ꯄ꯭ꯂꯦ ꯌꯦꯡꯕꯗꯣ ꯖꯔꯃꯅꯤꯒ
ꯅꯍꯥꯟ ꯀꯣꯔꯤꯌꯥꯒ ꯌꯦꯡ ꯀꯣꯔꯤꯌꯥꯒ ꯇꯧꯕꯗꯣ ꯑꯩ ꯅꯠꯇꯦ ꯀꯣꯔꯤꯌꯥ ꯅꯠꯇꯦ ꯑꯃꯗꯣ ꯎꯝ ꯑꯃ
ꯎꯝ ꯄ꯭ꯂꯦꯌꯔ ꯑꯅꯧ ꯑꯦ ꯃꯣꯏ ꯀꯟꯇ꯭ꯔꯤ ꯑꯅꯧꯕꯅꯦꯕ ꯈꯪꯕ꯭ꯔꯥ ꯃꯣꯏ ꯆꯪꯕꯗꯣ
ꯗꯤ ꯀꯩꯕ ꯗꯤ ꯗꯤ ꯀꯣꯡꯒꯣ ꯍꯥꯏꯕ꯭ꯔꯥ ꯀꯩꯅꯣ ꯑꯃ ꯍꯥꯏꯕꯅꯤꯅꯦ
ꯎꯝ ꯑꯁ ꯃꯣꯏꯁꯤꯕꯨ ꯐꯖꯅ ꯁꯨꯅꯩꯌꯦ ꯌꯦꯡꯕ ꯅꯨꯡꯉꯥꯏꯕ ꯃꯣꯏꯕꯅꯤꯒꯤ ꯄ꯭ꯂꯦꯗꯣ
ꯑꯣ ꯑꯗꯨꯕꯨ ꯁꯚꯦꯟ ꯁꯤꯛꯁ ꯖꯦꯔꯣꯁꯨ ꯑꯗꯨ ꯖꯔꯃꯅꯤꯒꯤꯀꯣ
ꯅꯪꯅ ꯍꯧꯖꯤꯛ ꯍꯥꯏꯕꯗꯨꯗꯤ ꯏꯕꯥꯅꯤꯛ ꯈꯦꯠꯅꯈ꯭ꯔꯕ ꯃꯥꯜꯂꯦ ꯗꯤ ꯀꯣꯡꯒꯣ ꯍꯥꯏꯕ꯭ꯔꯥ ꯑꯗꯨ ꯅꯠꯇꯕ ꯑꯃ ꯑꯃ ꯑꯗꯨꯒꯤ ꯃꯃꯥꯡꯗ ꯁꯟꯅꯥꯕ꯭ꯔꯥ
ꯑꯣ ꯑꯅꯤ ꯑꯍꯨꯝ ꯁꯨꯒ꯭ꯔꯕꯅꯤꯅꯀꯣ ꯍꯣꯏ ꯑꯩꯅ ꯍꯥꯏꯕꯗꯣ ꯇꯣꯡꯉꯥꯜꯂꯦ ꯍꯣꯏ
ꯎꯝ
ꯃꯗꯨꯏ ꯃꯦꯁꯨ ꯀꯝ ꯖꯔꯃꯅꯤꯒꯤꯁꯤꯅ ꯎꯝ ꯌꯥꯝ ꯕꯦꯂꯦꯟꯁ ꯑꯣꯏꯕ ꯑꯃ ꯂꯩꯌꯦ ꯃꯣꯏꯒꯤꯅꯀꯣ ꯍꯥꯏꯗꯤ ꯌꯥꯝꯅ ꯑꯗꯨꯝ ꯕꯦꯂꯦꯟꯁ ꯑꯣꯏꯕ ꯊꯥꯏꯅꯗꯒꯤ ꯃꯨꯂꯔ ꯍꯣꯏ ꯃꯇꯝꯗꯒꯤꯀꯣ ꯑꯗꯨꯝ ꯐꯖꯕ ꯑꯃ ꯂꯩꯌꯦ ꯃꯣꯏꯒꯤꯁꯦ ꯑꯩꯗꯤ ꯑꯗꯨꯝ ꯀꯟꯇ꯭ꯔꯤꯗ ꯍꯥꯏꯔꯒꯗꯤ ꯑꯩꯗꯤ ꯖꯔꯃꯅꯤꯅꯦꯕꯀꯣ ꯑꯗꯨꯝ ꯑꯦꯁ ꯑꯦ ꯄ꯭ꯂꯦꯌꯔ ꯄꯔꯁꯅꯦꯜ ꯑꯣꯏꯅꯀꯣ ꯑꯗꯨꯝ ꯔꯣꯅꯥꯜꯗꯣꯒꯤ ꯐꯦꯟꯁ ꯑꯣꯏꯕ ꯋꯥꯅꯦꯕꯀꯣ
ꯃꯥꯅꯤ ꯃꯥꯅꯤ
ꯑꯗꯩ ꯑꯗꯣ
ꯖꯝ ꯖꯔꯃꯤꯅꯤꯁꯨ ꯑꯗꯨꯝ ꯐꯖꯩꯗ
ꯍꯣꯏ ꯐꯦꯟꯁꯇꯤ ꯑꯣꯏꯗꯦ ꯑꯗꯨꯕꯨ ꯑꯩꯅ ꯖꯔꯃꯅꯤꯗ ꯋꯥ꯭ꯔꯜꯗ ꯀꯞꯇꯗꯤ ꯑꯦꯝꯕꯥꯄꯦꯖꯨ ꯀꯤꯍꯦ
ꯃꯥꯅꯦ ꯃꯥꯅꯦ
ꯌꯥꯕꯅꯤꯃ ꯅꯣꯡꯃꯩ ꯃꯔꯨꯅꯦ ꯃꯥꯖꯨ ꯑꯥ
ꯐꯖꯩꯌꯦ ꯃꯕꯥꯄꯦꯒꯤ ꯄ꯭ꯂꯦꯁꯨ
ꯀꯣ ꯑꯩꯅ ꯇꯨ ꯊꯥꯎꯖꯟ ꯑꯩꯠꯇꯤꯟꯗꯒꯤ ꯃꯥ ꯄꯔꯐꯣꯔꯃꯦꯟꯁꯇꯣ ꯑꯩꯠꯇꯤꯟ ꯗꯩꯗꯤ ꯃꯥ ꯇ꯭ꯋꯦꯟꯇꯤ ꯇꯨ ꯐꯖꯒꯤꯕ ꯑꯅꯤꯖꯦ ꯍꯧꯖꯤꯛꯁꯨ ꯑꯗꯨꯝ ꯐꯖꯔꯤ ꯍꯧꯖꯤꯛ ꯃꯥ ꯀꯟꯇꯦ ꯀꯟꯇꯦꯟꯗꯔꯅꯤ ꯀꯩꯅꯣ ꯇꯣꯞ ꯁꯀꯣꯔꯔꯒꯤ ꯃꯥꯅꯦ ꯃꯦꯁꯤ ꯃꯥ ꯃꯔꯤ ꯁꯨꯈ꯭ꯔ ꯃꯥꯜꯂꯦꯀꯣ
ꯎꯝ ꯃꯦꯁꯤꯅꯥ ꯍꯧꯖꯤꯛ ꯍꯧꯖꯤꯛꯐꯧꯗꯤ ꯇꯣꯞ ꯑꯗꯨꯝ ꯂꯩꯔꯤꯗ꯫
ꯥꯑꯣ ꯑꯁꯦ ꯑꯗꯨ ꯑꯣꯏꯔꯁꯨ꯫ ꯎꯝ ꯈꯪꯗꯦꯗꯅ ꯃꯊꯪ ꯍꯧꯖꯤꯛ ꯑꯅꯤꯃꯛ ꯊꯔꯇꯤ ꯇꯨꯗ ꯆꯪꯈ꯭ꯔꯕꯅꯤꯅꯀꯣ꯫
ꯃꯥꯅꯤ ꯃꯥꯅꯤ ꯄꯣꯔꯇꯨꯒꯜꯁꯨ ꯆꯪꯕ ꯃꯥꯜꯂꯦ ꯊꯔꯇꯤ ꯇꯨꯗꯗꯤ꯫
ꯆꯪꯉꯦ ꯍꯧꯖꯤꯛ ꯑꯩꯈꯣꯏꯅ ꯌꯦꯡꯅꯤꯡꯅꯤꯕ ꯃꯌꯥꯝꯁꯦ ꯂꯣꯏ ꯆꯪꯈ꯭ꯔꯦ ꯑꯁꯤ꯫ ꯉꯁꯥꯏ ꯁꯥꯟꯅꯈꯤꯕꯗꯨꯅ ꯂ ꯑ ꯑꯔꯣꯏꯕ ꯒ꯭ꯔꯨꯞ ꯁ꯭ꯇꯦꯁꯀꯤ ꯑꯣꯏꯗꯣꯏꯅꯦꯕꯀꯣ꯫
ꯃꯥꯅꯦ ꯃꯥꯅꯦ ꯑꯁ ꯐꯖꯒ꯭ꯔꯦ ꯄꯨꯔꯥ ꯖꯃꯤꯂꯥ ꯇꯥꯏꯗ ꯄꯣꯔꯇꯨꯒꯜꯒꯤ ꯄ꯭ꯂꯦꯗꯣ ꯌꯦꯡꯉꯒ ꯑꯁꯦꯡꯕ꯫
ꯑꯁ ꯑꯩꯗꯤ ꯐꯦꯟꯁꯇꯤ ꯑꯣꯏ ꯑꯗꯨꯕꯨ ꯈꯤꯇꯪ ꯃꯅꯨꯡꯗꯗꯤꯀꯣ ꯊꯃꯣꯏꯗꯗꯤ ꯊꯥꯖꯕꯗꯤ ꯋꯥꯠꯂꯤ꯫ ꯕꯣ ꯃꯣꯏꯒꯤꯖꯦ
ꯃꯣꯏ ꯃꯄꯥꯟꯗ ꯍꯥꯏꯗꯣꯛꯑꯗꯤ ꯑꯈꯣꯏꯒꯤ ꯐꯦꯟꯁꯇꯃꯨꯛ ꯅꯨꯡꯉꯥꯏꯔꯣꯏꯗꯅ ꯅꯠꯇ꯭ꯔꯥ ꯍꯥꯏꯕꯗꯤ ꯑꯁ ꯈꯔ ꯑꯃꯅ ꯍꯧꯖꯤꯛꯇꯤ ꯍꯧꯖꯤꯛ ꯀꯥꯔꯖꯦꯟ ꯑ ꯃꯦꯁꯤꯒ ꯂꯣꯏ ꯇꯧꯅꯩꯗꯅ꯫
ꯑꯥ ꯑꯗꯨꯅꯦ꯫
ꯑꯗꯨꯒ ꯑꯗꯨ ꯑꯈꯣꯏꯅ ꯑꯃꯨꯛ ꯍꯥꯏꯔꯗꯤ ꯃꯣꯏꯅ ꯍꯦꯟꯅ ꯑꯃꯨꯛ ꯑꯦꯗꯚꯥꯟꯇꯦꯖ ꯂꯧꯔꯅꯤꯕ꯫
ꯍꯣꯏ ꯍꯣꯏ ꯃꯥꯅꯦ ꯃꯥꯅꯦ ꯎꯝ ꯃꯥꯅꯦ ꯃꯥꯅꯦ꯫ ꯑꯗꯣ ꯋꯥꯈꯜꯗꯕꯨꯗꯤ ꯑꯁ ꯅꯣꯞꯇꯤ ꯅꯣꯞꯄꯦꯕꯣ ꯅꯣꯏꯖꯦꯅ ꯗꯨꯝ ꯈꯜꯗꯤ ꯈꯜ꯫
ꯃꯥꯅꯦ꯫
ꯑꯈꯣꯏꯖꯦ ꯑꯈꯣꯏ ꯃꯁꯦꯟ ꯍꯥꯏꯕ ꯋꯥꯅꯦꯀꯣ ꯑꯗꯨꯕꯨꯗꯤꯀꯣ꯫ ꯈꯣꯏꯅ ꯗꯨꯝ ꯐꯦꯟꯁ ꯑꯣꯏꯃꯤꯟꯅꯕꯩ ꯀꯣ꯫
ꯃꯥꯅꯤ ꯃꯥꯅꯤ ꯑꯃꯥꯈꯇꯪ ꯑꯣꯏꯔꯁꯨ ꯆꯜꯂꯗꯤ ꯅꯨꯡꯉꯥꯏꯒꯗꯕ ꯃꯥꯗꯣ꯫
ꯎꯝ ꯉꯁꯥꯏ ꯃꯤꯁ ꯌꯥꯝ ꯇꯧꯕ꯭ꯔꯣ ꯑꯩꯗꯤ ꯌꯦꯡꯗꯕꯀꯣ ꯉꯁꯥꯏꯗꯣ꯫
ꯃꯤꯁ ꯇꯧꯕꯁꯨ ꯎꯗꯦꯗ꯫ ꯃꯤꯁꯁꯨ ꯇꯧꯕ ꯈꯪꯗꯦ ꯍꯣꯏ ꯃꯤꯁ ꯇꯧꯕ ꯍꯥꯏꯕꯨ ꯀ꯭ꯔꯤ ꯍꯥꯏꯕ꯭ꯔꯥ ꯅꯨꯄꯥ ꯑꯃꯥ ꯂꯦꯐ ꯋꯤꯡꯗ ꯆꯦꯟꯕ ꯅꯨꯄꯥ ꯑꯃ ꯅꯦꯒ꯭ꯔꯣ ꯅꯨꯄꯥꯅ ꯑꯃꯨꯛꯇꯪ ꯃꯤꯁ ꯇꯧꯕꯤꯈꯤꯕꯗꯤ ꯎꯏꯌꯦ ꯐꯖꯅ ꯀꯥꯎꯔꯝꯃꯗꯤ ꯆꯪꯒꯗꯕꯅꯦ ꯑꯗꯨꯁꯨ꯫
ꯑꯣ ꯑꯣ ꯑꯗꯨꯗꯤ ꯑꯦꯇꯦꯝ ꯑꯣꯑꯣ ꯍꯣꯏ ꯍꯣꯏ ꯍꯣꯏ ꯍꯣꯏ ꯍꯣꯏ ꯍꯣꯏ ꯀꯩꯅꯣ ꯃꯥꯟꯕꯗꯣ ꯀꯔꯤꯕ ꯑꯃꯥ ꯎꯝ
ꯑꯕꯥꯇꯥꯔꯒꯦ ꯅꯨꯄꯥ ꯍꯤꯔꯣꯗꯨ ꯃꯥꯂꯦ꯫
ꯑꯣ ꯅꯠꯇꯦ ꯑ ꯀ ꯑꯥ ꯀꯩꯕ ꯑ ꯂꯥꯃꯤꯟꯒꯤ ꯄꯄꯥꯔꯠꯅꯔꯗꯣ
ꯎꯝ ꯎꯝ ꯎꯝ꯫
ꯀꯅꯥꯕ ꯂꯥꯃꯤꯟꯒꯤ ꯄꯥꯔꯠꯅꯔꯗꯣ꯫
ꯑꯩꯗꯤ ꯃꯃꯤꯡꯗꯤ ꯈꯪꯗ꯭ꯔꯦ
ꯑꯥ ꯄꯣꯔꯇꯨꯒꯜꯒꯤ ꯂꯝꯃꯤꯟ ꯁꯦꯟꯅꯕ ꯍꯩꯕ ꯅꯨꯄꯥ ꯑꯃꯥ ꯌꯥꯎꯕꯅꯤꯅꯦ
ꯎꯝ ꯑꯗꯨꯒ ꯅꯝꯕꯔ ꯑꯩꯠꯇꯁꯨ ꯈꯪꯕ꯭ꯔꯥ ꯄꯣꯇꯨꯒꯜꯒꯤ ꯅꯝꯕꯔ ꯑꯦꯠꯇꯣ
ꯎꯝ ꯄꯣꯔꯇꯨꯒꯜ ꯅꯝꯕꯔ ꯑꯩꯠꯁꯦ ꯑ ꯀꯩꯅꯣꯔꯣ
ꯃꯤ ꯉꯧꯔꯒ ꯃꯤ ꯄꯤꯛꯑꯒ ꯔꯣꯅꯥꯜꯗꯣꯉꯣꯟꯗ ꯄꯥꯁ ꯄꯤꯗꯦ ꯁꯨꯃꯥꯏ ꯇꯧꯋꯦ ꯍꯥꯏꯕꯗꯣ
ꯑꯣ ꯑꯣ ꯕꯥꯔꯅꯣ
ꯥꯑꯏ ꯑꯁ ꯌꯥꯗꯦꯗ ꯃꯣꯏ ꯁꯥꯟꯅꯕ ꯃꯑꯣꯡꯗꯣ ꯑꯁꯦꯡꯕ
ꯐꯔ ꯐꯔꯅꯥꯟꯗꯦꯁꯇꯣ ꯀꯣ ꯑꯁ ꯌꯥꯝꯗꯤ ꯍꯣꯏ
ꯃꯁꯛꯇꯣ ꯑꯗꯨꯝ ꯌꯦꯡꯕꯗ ꯀꯔꯤ ꯍꯥꯏꯁꯤꯔꯥ ꯑꯈꯣꯏꯗꯤꯁꯨ ꯂꯩꯗꯅ ꯃꯤ ꯑꯈꯣꯏ ꯃꯤ ꯈꯔ ꯉꯧꯔꯒ ꯑꯗꯨꯝ
ꯄꯤꯗꯛ ꯗꯌꯥꯛ ꯂꯩꯕ ꯖꯥꯠꯇꯣ ꯑꯗꯨꯃꯥꯏꯅ ꯇꯧꯋꯤꯗ ꯃꯁꯛꯇ
ꯎꯝ ꯄ꯭ꯔꯣꯐꯦꯁꯅꯦꯜ ꯑꯣꯏꯕ ꯋꯥꯂꯤꯗ ꯑꯩ ꯇꯟꯁꯜꯂꯛꯦ ꯂꯥꯁꯇ ꯑꯁꯦꯡꯕ
ꯔꯣꯅꯥꯜꯗꯣꯁꯨ ꯕꯣꯜ ꯌꯥꯝ ꯄꯥꯏꯗꯦ ꯒꯌ꯭ꯥꯟ ꯇꯥꯗꯦ
ꯃꯣꯏ ꯃꯥꯕꯨꯗꯤ ꯆꯥꯟꯁꯇꯣ ꯐꯖꯅ ꯀ꯭ꯔꯤꯌꯦꯠ ꯇꯧꯕꯤꯔꯒꯗꯤ ꯃꯥꯕꯨꯗꯤ ꯐꯤꯅꯤꯁꯤꯡꯕꯨꯗꯤꯀꯣ ꯀꯩꯅꯣ ꯇꯧꯕ ꯋꯥ ꯅꯠꯇꯦ ꯑꯗꯨꯕꯨ ꯍꯧꯖꯤꯛ ꯌꯥꯗꯦ ꯍꯥꯏꯕꯃꯛꯇꯤ ꯅꯠꯇꯦ ꯃꯥ ꯑꯜꯅꯁꯔꯗꯗꯤ ꯑꯗꯨꯝ ꯌꯥꯔꯤꯕꯅꯦꯕ ꯃꯣꯏꯁꯦ ꯌꯥ ꯑꯗꯨꯝ ꯑꯗꯣ ꯈꯪꯗꯦꯅꯦ ꯀꯟꯇ꯭ꯔꯤꯒꯤꯗ ꯍꯦꯛ ꯂꯛꯑꯥꯗꯤ ꯄꯣꯔꯇꯨꯒꯜꯒꯤ ꯍꯥꯏꯔꯗꯤ ꯇꯤꯝꯅꯔ ꯀꯣꯆꯅꯔ ꯃꯥ ꯃꯁꯥꯃꯛꯅ ꯒ꯭ꯌꯥꯟ ꯊꯣꯛꯇꯕ ꯑꯃꯗꯤ ꯂꯩꯔꯤꯅꯦ ꯃꯉꯣꯟꯗ
ꯃꯥꯅꯦ ꯃꯣꯏ ꯄꯣꯔꯇꯨꯒꯜꯁꯦ ꯂꯤꯛꯇ ꯈꯛꯇꯪ ꯑꯣꯏꯅ ꯐꯥꯎꯈ꯭ꯔꯕ ꯃꯥꯜꯂꯦꯅꯥ
ꯎꯝ
ꯂꯤꯛꯇꯗꯤ ꯑꯗꯨꯝ ꯃꯣꯏ ꯂꯥꯁ ꯏꯌꯥꯔ ꯗꯤꯁ ꯌꯔ ꯃꯣꯏ ꯑꯃꯨꯛ ꯂꯧꯏꯗꯅꯥ
ꯑꯥ
ꯈꯪꯕ꯭ꯔꯥ ꯄꯣꯔꯇꯨꯒꯥꯜꯒꯤ ꯂꯧꯕꯗꯣ
ꯂꯤꯛꯀꯦ ꯍꯥꯏꯕꯗꯤ ꯀꯔꯝꯕꯅꯣ ꯍꯥꯏꯗꯤ
ꯃꯣꯏ ꯀꯔꯤꯅꯣ ꯈꯪ ꯀꯔꯝꯕꯅꯣ ꯃꯣꯏ ꯂꯧꯈꯤꯝꯅꯤꯅꯦ
ꯃꯣꯏ ꯀꯟꯇ꯭ꯔꯤꯒꯤ ꯅꯠꯇ꯭ꯔꯒ ꯀꯔꯤ
ꯇ꯭ꯔꯤꯒꯤ ꯑꯝꯍꯣꯏ ꯃꯣꯏ ꯀꯟꯇ꯭ꯔꯤꯒꯤ ꯑꯃꯃꯨꯛ ꯂꯧꯈꯤꯝꯅꯦ ꯂꯥꯁꯌꯤꯌꯥꯔꯒ
ꯑꯣ ꯑꯗꯨꯕꯨꯗꯤ ꯀꯩꯅꯣꯒꯤ ꯅꯠꯇꯦꯅꯀꯣ ꯍꯥꯏꯗꯤ ꯋꯥꯜ ꯁ꯭ꯇꯦꯖꯀꯤ ꯅꯠꯇꯦꯕꯀꯣ ꯑꯗꯨꯕꯨ ꯗꯤꯀꯣ ꯁꯦꯡꯅ ꯍꯥꯏꯒꯗꯤ ꯎ ꯑꯗꯣ ꯑꯣꯖꯥꯁꯦ ꯀꯩꯀꯩ ꯍꯣꯠꯅꯕꯤꯔꯤꯒꯦ ꯀꯩꯀꯩ
ꯑꯩ ꯀꯝꯄꯅꯤꯒꯤ ꯃꯆꯥ ꯊꯕꯛ ꯑꯃ ꯇꯧꯔꯒ ꯂꯩꯌꯦ
ꯑꯣ
ꯕꯥꯇꯦꯔꯗꯤ ꯆꯍꯤ ꯀꯌꯥ ꯁꯣꯔꯥꯥꯒꯦ
ꯑꯩꯁꯦ ꯁꯤꯅꯤꯌꯔ ꯑꯣꯏꯔꯝꯃꯣꯏꯗ ꯅꯣꯏꯅ ꯁꯤꯅꯤꯌꯔ ꯑꯣꯏꯔꯝꯒꯅꯤ ꯑꯩ ꯊꯥꯔꯇꯤ ꯊ꯭ꯔꯤ
ꯑꯩꯁ ꯅꯪꯅ ꯁꯤꯅꯤꯌꯔ ꯑꯣꯏ
ꯁꯤꯅꯤꯌꯔ ꯑꯣꯏꯕ꯭ꯔꯥ ꯑꯣꯏꯔꯝꯃꯣꯏꯗ꯫
ꯆꯍꯤ ꯑꯅꯤꯒꯨꯝꯕ ꯑꯣꯏꯌꯦ꯫
ꯑꯣ ꯆꯥ꯫
ꯅꯨꯄꯤ ꯊꯤꯗ꯭ꯔꯤꯀꯣ꯫
ꯅꯨꯄꯤ ꯊꯤꯗ꯭꯭ꯔꯤ ꯍꯣꯏ꯫
ꯅꯪꯗꯤ ꯑꯉꯥꯡ ꯑꯍꯨꯝ ꯂꯩꯔꯦ꯫
ꯑꯣ ꯐꯩꯌꯦ ꯑꯗꯣ ꯍꯣꯏ ꯈꯔ ꯍꯥꯏꯕꯤ ꯑꯃ ꯑ ꯏꯃꯥꯟꯅꯕꯤꯗꯨꯅꯁꯨꯅꯀꯣ꯫ ꯉꯁꯥꯏꯗꯤ ꯑꯗꯨꯝ ꯊꯕꯛ ꯌꯥꯝ ꯀꯜꯂꯦ ꯍꯥꯏꯌꯦ꯫ ꯑꯣꯖꯥꯁꯦ ꯍꯣꯠꯅꯕ ꯌꯥꯝ ꯀꯜꯂꯦ ꯍꯥꯏꯌꯦ꯫
ꯊꯕꯛ ꯀꯟꯗꯦꯗ꯫
ꯍꯣꯠꯅꯕꯕꯨ ꯀꯜꯂꯗꯤꯀꯣ ꯃꯤꯁꯦ ꯌꯥꯗꯤ ꯌꯥꯕꯖꯥꯠꯅꯦ꯫ ꯍꯣꯠꯅꯕꯕꯨ ꯀꯜꯂꯕꯀꯣ ꯏꯁꯣꯔꯅꯁꯨ ꯑꯗꯨꯝ ꯂꯝꯕꯤꯁꯦ ꯄꯤꯕꯖꯥꯠꯅꯦ꯫
ꯎꯝ ꯑꯗꯣ ꯀꯩꯅꯣ ꯕ꯭ꯔꯗꯔꯁꯦ ꯑꯗꯨꯝ ꯐ꯭ꯔꯤꯒꯨꯝꯕ ꯂꯩꯔꯗꯤ ꯑꯗꯨꯝ ꯖꯤꯝꯒꯨꯝꯕ ꯁꯅꯥꯁꯦ ꯍꯥꯏ-ꯁꯥꯟꯅꯅꯤꯡꯉꯦ ꯍꯥꯏꯔꯗꯤ ꯍꯥꯏꯔꯛꯑꯣ꯫
ꯖꯤꯝꯁꯦ ꯖꯤꯝ ꯌꯥꯏꯌꯦꯅꯦ ꯑꯩꯁꯨ ꯏꯟꯇꯔꯦꯁ ꯂꯩꯅꯦ ꯑꯩꯁꯨ ꯄꯥꯝꯃꯤꯅꯦ꯫
ꯑꯩ ꯃꯤꯡꯗ ꯆꯪꯉꯗꯤ ꯈꯔ ꯀꯩꯅꯣ ꯄꯩꯁꯥꯒꯤ ꯃꯇꯥꯡꯗ ꯈꯔ ꯑꯦꯗꯖꯁ ꯇꯧꯕ ꯌꯥꯏ꯫
ꯑꯣ ꯖꯤꯝꯒꯤ ꯀꯝꯄꯅꯤꯗꯔꯕ ꯇꯧꯔꯤꯁꯦ ꯕ꯭ꯔꯗꯔꯁꯦ꯫
ꯅꯠꯇꯦ ꯑꯩ ꯃꯣꯏꯗ ꯍꯥꯟꯅ ꯂꯩꯔꯝꯕꯀꯣ꯫
ꯑꯣ ꯑꯣ꯫
ꯑꯗꯨꯒꯤ꯫
ꯑꯣ ꯑꯗꯣ ꯆꯠꯃꯤꯟꯅꯩ-ꯁꯦ ꯍꯥꯏꯔꯁꯨ ꯈꯟꯅꯕ ꯌꯥꯏꯅꯦ ꯁꯤꯒꯨꯝꯕꯁꯤꯁꯨꯀꯣ ꯍꯛꯆꯥꯡ ꯐꯕꯅ ꯂꯟ ꯅꯤ ꯍꯥꯏꯕꯒꯤ ꯊꯤꯝꯗꯀꯣ ꯅꯠꯇ꯭ꯔꯣ꯫
ꯃꯥꯅꯦ ꯃꯥꯅꯦ ꯑꯩ ꯍꯥꯟꯅ